ꯍꯜꯂꯣ ꯊꯕꯛ ꯁꯨꯕ ꯂꯣꯏꯔꯕ꯭ꯔꯣ ꯏꯕ‌ꯦꯝꯃꯥ
ꯑꯁ ꯍ ꯂꯣꯏꯕꯅꯤ
ꯃꯥ ꯐꯅꯥꯗ ꯑꯗꯨ ꯃꯗ ꯑꯗꯨ ꯃꯗꯦ ꯊꯕꯛꯇꯤ ꯁꯨꯛꯂ‌ꯣꯏ ꯂꯣꯏꯍꯦ ꯑꯩꯒꯤꯗꯤ
ꯑꯩꯈꯣꯏ ꯊꯕꯛꯁꯤꯡꯁꯦ ꯂꯣꯏꯗꯕ ꯊꯕꯛ ꯉꯛꯇꯅꯤꯅꯦ ꯑꯗꯨꯝ ꯆꯠꯀꯗꯕ ꯊꯕꯛ ꯉꯥꯛꯇꯅꯤ
ꯍꯜꯂꯣ ꯇꯥꯕ꯭ꯔꯣ
ꯍꯥꯏꯅꯦꯅꯦ ꯌꯥꯗꯕ꯭ꯔꯣ ꯇꯥꯏꯅ ꯅꯪꯁꯨ
ꯐꯩ ꯐꯩ ꯎꯝ ꯎꯝ
ꯑꯁ ꯉꯁꯤ ꯀꯣꯜ ꯀꯌꯥꯒꯨꯝꯕ ꯂꯧꯕꯔ ꯅꯪ
ꯑꯁ ꯅꯪ ꯈꯛꯇꯅꯦ ꯀꯔꯤꯅꯣ
ꯑꯣ ꯍꯣꯏ ꯍꯣꯏ ꯍꯣꯏ ꯎꯝ
ꯅꯪꯗꯤ
ꯑꯩꯗꯤ ꯊꯕꯥꯛ ꯁꯨꯗꯦ ꯌꯨꯝꯗ ꯑꯗꯨꯝ ꯂꯩꯌꯦꯗ
ꯑꯥ
ꯑꯣꯔꯅꯤꯡꯗꯁꯨ ꯏꯆꯦꯅ ꯊꯣꯡꯕꯤꯕ
ꯑꯣ
ꯍꯧꯖꯤꯛꯇ ꯊꯣꯡꯈꯤꯅꯤ
ꯎꯝ ꯀꯔꯤ ꯏꯟꯁꯥꯡ ꯇꯣꯡ ꯊꯣꯡꯒꯦꯔꯣ
ꯉꯁꯤꯀꯣ ꯑꯩ ꯎꯝ ꯕꯥꯅꯥꯅꯥꯒꯤ ꯁ꯭ꯇꯦꯝꯗꯣ
ꯎꯝ ꯎꯝ
ꯑꯗꯨꯒ ꯊꯣꯡꯒꯅꯤ
ꯌꯥꯝ ꯍꯥꯎꯒꯅꯤꯀꯣ
ꯍꯣꯏ ꯂꯩꯗꯤ ꯂꯩꯔꯑꯦ ꯑꯗꯣ ꯈꯪꯗꯦ ꯍꯧꯒꯦꯔ ꯍꯥꯎꯔꯣꯏꯔ ꯊꯣꯡꯕꯁꯨ ꯍꯩꯇ꯭ꯔꯦꯗ ꯁꯥ ꯉꯥꯛꯇ ꯆꯥꯅꯤꯡꯉꯤꯗ ꯑꯈꯣꯏꯗꯤ
ꯑꯦꯁ
ꯌꯥꯗꯦ ꯅꯨꯄꯥꯗꯤ ꯑꯗꯨꯝ ꯇꯧꯕ ꯌꯥꯏ ꯅꯨꯄꯤꯗꯤ ꯑꯗꯨꯝ ꯆꯥꯅꯤꯡꯕ ꯌꯥꯗꯦꯗ
ꯍꯧꯖꯤꯛ ꯍꯧꯖꯤꯛꯇ ꯊꯣꯡꯒꯦ ꯇꯧꯔꯒ ꯂꯩꯔꯤꯌꯦ ꯑꯩꯗꯤ
ꯃꯁꯤ ꯍꯧꯖꯤꯛꯇꯤ ꯑꯩꯒꯤ ꯁꯤꯁꯇꯔ ꯏꯟꯂꯣꯅ ꯊꯨꯝꯒꯗꯕ ꯃꯥꯜꯂꯦ
ꯑꯁ ꯑꯩꯒꯤꯁꯦ ꯀꯔꯤ ꯇꯧꯕꯔ
ꯅꯪꯒꯤ ꯅꯨꯄꯥꯁꯨ ꯂꯩꯕ꯭ꯔꯥ
ꯍꯣꯏ ꯂꯩꯌꯦ
ꯑꯥ ꯑꯣ ꯃꯥꯅ ꯑꯉꯥꯡ ꯂꯧꯕ ꯑꯣꯏꯔꯝꯒꯅꯤ ꯑꯗꯨꯗꯤ
ꯑꯨꯡ ꯑꯉꯥꯡ ꯍꯧꯖꯤꯛ ꯃꯥꯒꯤ ꯑꯪꯀꯜ ꯄꯨꯔꯒ ꯑꯪꯀꯜꯅ ꯄꯨꯔꯒ ꯀꯩꯅꯣ ꯆꯠꯈ꯭ꯔꯦ ꯑꯥ ꯃꯄꯥꯟꯗ ꯀꯣꯏꯕ ꯆꯠꯈ꯭ꯔꯦ
ꯑꯩꯁ ꯃꯤ ꯂꯧꯅꯤꯡꯉꯥꯏ ꯂꯩꯔꯗꯤ ꯊꯕꯛꯇꯣ ꯌꯥꯝ ꯐꯒꯅꯤꯀꯣ
ꯑꯣꯏ ꯃꯤ ꯂꯧꯅꯤꯡꯗꯤ ꯌꯥꯝ ꯂꯩꯕꯅꯤ
ꯎꯝ ꯑꯗꯨꯒꯤ ꯅꯪꯒꯤ ꯗꯧ ꯐꯩ ꯍꯣꯏ ꯍꯣꯏ ꯎꯝ ꯎꯝ ꯑꯧ ꯅꯪꯅ ꯗꯧ ꯌꯥꯕꯒꯤꯅꯦ ꯅꯪ ꯃꯣꯏꯅꯀꯣ ꯃꯣꯏ ꯌꯥꯝ ꯂꯩꯕꯗꯣ ꯅꯪꯒꯤꯁꯨ ꯌꯥꯝ ꯐꯥꯏ ꯍꯥꯏꯕ ꯑꯁ ꯑꯇꯩꯗꯤꯀꯣ ꯑꯉꯥꯡ ꯂꯧꯅꯤꯡꯉꯥꯏ ꯃꯤ ꯑꯃ ꯇꯁꯨ ꯂꯩꯇꯦ ꯍꯥꯏꯔꯒ ꯂꯩꯕꯅꯦ
ꯎꯝ ꯑꯗꯨꯅꯦ ꯑꯗꯨ
ꯎꯝ
ꯑꯗꯨꯁꯨꯅꯦ ꯑꯗꯨꯒ ꯑꯉꯥꯡ ꯃꯤ ꯌꯥꯝꯅꯁꯨ ꯁ ꯑꯉꯥꯡ ꯂꯕ ꯍꯩꯇꯕꯁꯤꯡꯁꯨ ꯂꯩꯕꯅꯦ
ꯍꯣꯏ ꯍꯣꯏ
ꯑꯩꯈꯣꯏꯒꯤꯗꯤ ꯑꯗꯨꯃꯥꯏꯅ ꯇꯧꯗꯕ ꯃꯣꯏꯅ ꯍꯦꯟꯅ ꯍꯥꯏꯕ ꯑꯩ ꯍꯦꯟꯅ
ꯎꯝ ꯐꯩ ꯅꯪ ꯅꯪ ꯊꯕꯛ ꯇ ꯂꯧꯅꯤꯡꯉꯤꯕ ꯑꯗꯨꯝ ꯇꯧꯕ ꯌꯥꯏ ꯑꯉꯥꯡ ꯂ ꯂꯩꯔꯗꯤ
ꯎꯝ ꯂꯩꯗꯤ ꯂꯩ ꯑꯗꯣ ꯊꯕꯛ
ꯑꯉꯥꯡ ꯍꯦꯟꯅ ꯂꯧꯅꯤꯡꯕ꯭ꯔꯥ
ꯉꯥꯁꯨ ꯂꯧꯅꯤꯡꯗꯦ ꯑꯗꯨꯝ ꯗ꯭ꯔꯦꯁ ꯇꯧꯅꯤꯡꯉꯦ ꯑꯗꯣ ꯗ꯭ꯔꯦꯁꯁꯨ ꯇꯧꯗꯦ ꯀꯔꯤ ꯇꯧꯕ꯭ꯔꯣ ꯈꯪꯗꯦ ꯑꯩꯗꯤ
ꯔꯦꯁ ꯇꯧꯗꯕꯅꯦꯁꯨꯔꯤꯁꯨ ꯇꯧꯗ꯭ꯔꯦꯒ ꯃꯤꯅꯗꯤ ꯐꯖꯅ ꯔꯦꯁ ꯇꯧꯋꯦ ꯍꯥꯏꯔꯝꯃꯣꯏꯅꯤ ꯎꯝ ꯊꯕꯛꯁꯨ ꯇꯧꯗꯦ ꯔꯦꯁꯁꯨ ꯇꯧꯗꯦ ꯑꯗꯨ ꯑꯩꯗꯤ ꯁꯨꯛꯇꯨꯝ ꯇꯨꯝꯗꯕꯅꯦ ꯃꯤꯅ ꯑꯁ ꯅꯪ ꯄ꯭ꯔꯦꯒꯅꯦꯟ ꯑꯣꯏꯔꯒ ꯇꯨꯝꯕꯗꯣ ꯅꯨꯡꯉꯥꯏꯒꯅꯤ ꯍꯥꯏꯔꯒ ꯑꯩꯗꯤ ꯑꯁ ꯀꯔꯤꯁꯨ ꯅꯨꯡꯉꯥꯏꯕ ꯈꯪꯗꯦ ꯇꯨꯝꯁꯨ ꯇꯨꯝꯗ꯭ꯔꯒ
ꯑꯩꯗꯤ ꯐꯤ ꯐꯤꯁꯨ ꯍꯥꯏꯇꯦ
ꯎꯝ
ꯑꯩ ꯆ ꯐꯣꯡ ꯉꯥꯛꯇꯅꯦ ꯍꯥꯏꯗꯤ
ꯑꯩ ꯁꯅꯤꯗ ꯑꯗꯨꯝ ꯂꯩꯕꯗꯣ ꯑꯩꯒꯤ ꯀꯩꯅꯣꯅꯤ ꯑꯩꯒꯤ ꯏꯁꯇ꯭ꯔꯦꯟ ꯑꯣꯏꯕ ꯌꯨꯝꯗ ꯂꯩꯕ
ꯃꯤ ꯅꯗꯤ ꯈꯜꯂꯒ ꯎꯁ ꯃꯥꯒꯤ ꯃꯥꯗꯤ ꯌꯥꯝ ꯊꯕꯛ ꯇꯧꯕ ꯅꯪꯒꯅꯤ ꯍꯥꯏꯔꯒ ꯂꯩꯔꯝꯅꯤ ꯑꯩꯅ ꯍ ꯇꯦꯕꯒ
ꯎꯝ
ꯈꯗ꯭ꯔꯦ
ꯑꯁ ꯍꯧꯖꯤꯛꯀꯥꯟ ꯑ ꯍꯧꯖꯤꯛꯀꯣ ꯍꯧꯖꯤꯛꯇ ꯉꯥꯏꯔꯤ ꯅꯨꯄꯥ ꯅꯨꯄꯥ ꯑꯃ ꯑ ꯗꯤꯃꯥꯄꯨꯔꯗꯒꯤ ꯑꯣꯏꯔꯝꯒꯅꯤ ꯑ ꯃꯥꯁꯦ ꯀꯣꯜ ꯇꯧꯔꯔꯒ ꯃꯥꯒꯤ ꯃꯥꯗꯣ ꯋꯥ ꯋꯥ ꯉꯥꯡꯕꯗꯣ ꯌꯥꯝꯅ ꯍꯥꯏꯕꯀꯣ
ꯐꯖꯅ ꯋꯥ ꯉꯥꯡꯕꯗꯣ ꯑꯗꯨꯝ ꯌꯥꯝ ꯍꯥꯏꯕ ꯋꯥ ꯂꯩꯇꯕ ꯃꯤ ꯂꯩꯌꯦꯅ ꯑꯁ ꯃꯥꯗꯤ ꯑꯄꯣꯖꯤꯠꯅꯤ ꯍꯦ
ꯑ ꯑꯥ ꯑꯗꯨꯗꯤ ꯌꯥꯝ ꯐꯩꯅꯦ ꯅꯪ ꯑꯗꯨꯝ ꯀꯣꯜ ꯇꯧꯔꯒ ꯂꯩꯕꯅꯦ
ꯑꯩꯗꯤ ꯀꯣꯞ ꯇꯧꯕ ꯌꯥꯗ
ꯑꯩꯗꯤꯀꯣ ꯌꯥꯗꯕꯒꯤ ꯃꯥꯅ ꯑꯗꯨꯝ ꯊ꯭ꯔꯤ ꯇꯥꯏꯝꯁ ꯀꯣ ꯇꯧꯔꯛꯑꯦ ꯑꯩꯈꯣꯏ ꯋꯥꯔꯤ ꯁꯥ ꯁꯥꯔꯒ ꯀꯣ
ꯃꯥꯁꯦ ꯍꯌꯦꯡꯁꯨ ꯀꯣ ꯇꯧꯤꯅꯤꯀꯣ ꯍꯌꯦꯡ ꯑꯩꯉꯣꯟꯗ ꯍꯣꯏ ꯍꯣꯏ ꯇꯧꯔꯛꯑꯣ ꯅꯪ ꯅꯪꯕꯨ ꯋꯥꯔꯤ ꯁꯥꯕꯁꯦ ꯑꯩ ꯌꯥꯝ ꯅꯨꯡꯉꯥꯏꯌꯦ ꯑꯩꯅ ꯍꯥꯏꯔꯒ ꯃꯥꯁꯨ ꯅꯪꯕꯨ ꯁꯥꯕꯁꯨ ꯌꯥꯝ ꯌꯥꯝ ꯉꯥꯏꯌꯦꯀꯣ ꯍꯌꯦꯡ ꯑꯩ ꯁꯣꯏꯗꯅ ꯀꯣꯜ ꯇꯧꯔꯛꯀꯦ ꯍꯥꯏꯔꯒ ꯀꯣ ꯉꯁꯤꯗꯤ
ꯑꯣ ꯌꯥꯝ ꯄꯥꯏꯌꯦ ꯑꯗꯨꯗꯤ
ꯑꯁ ꯑꯗꯨꯒꯨꯝꯕ ꯑꯗꯨꯗꯤ ꯗꯦꯗꯣ ꯌꯥꯝ ꯐꯥꯕꯅꯤꯀꯣ ꯑꯁꯤꯗ
ꯎꯝ
ꯎꯝ ꯎꯝ
ꯑꯩꯒꯤꯗꯤ ꯀꯩꯅꯣ ꯇꯧꯗ꯭ꯔꯤ
ꯑꯩꯅ ꯄꯁꯨꯎ ꯍꯜꯂꯦ
ꯑꯣ ꯌꯧꯍꯜꯂꯣ ꯑꯩꯒꯤ ꯅꯨꯄꯥꯅ ꯑꯁ ꯍꯪꯗꯦ ꯌꯥꯎꯍꯟꯅꯤꯡꯗꯕꯀꯣ ꯑꯩꯅ ꯍꯥꯏ ꯍꯥꯏꯔꯒ ꯂꯩꯔꯁꯨ ꯃꯥꯅ ꯑꯩꯅ ꯑꯦꯀꯥꯎꯟꯗꯣ ꯍꯥꯡꯕꯤꯈ꯭ꯔꯦ ꯃꯥꯒꯤꯗꯃꯛ ꯑꯗꯨ ꯃꯥꯕꯨ ꯑꯩꯅ ꯀꯣ ꯇꯧꯋꯦ ꯇꯧꯔꯒ ꯃꯥ ꯄꯤꯛ ꯇꯧꯔ ꯑꯁ ꯑꯦ ꯑ ꯃꯤꯇꯩꯂꯣꯟ ꯍꯩꯅꯗꯦ ꯕꯥꯏ ꯕꯥꯏ ꯍꯥꯏꯔꯒ ꯆꯠꯈ꯭ꯔ ꯑꯩ ꯁꯥꯎꯅꯤꯡꯕꯗꯣ ꯑꯩꯅ ꯑꯩꯒꯤ ꯀꯣ ꯃꯥꯡꯍꯟꯕꯗꯨꯗ ꯑꯩꯅ ꯍꯥꯏꯕꯀꯣ ꯑꯗꯨ ꯃꯥꯁꯦ ꯑ ꯇꯥꯗꯦ ꯇꯥꯗꯦ ꯍꯥꯏꯔꯒ ꯊꯝꯈ꯭ꯔꯕꯀꯣ ꯑꯁ
ꯑꯣ
ꯍꯦꯛ ꯊꯝ꯭ꯔꯒ ꯃꯥꯅ ꯍꯦꯛ ꯊꯝꯈ꯭ꯔꯒ ꯑꯩꯅ ꯍꯦꯛ ꯃꯉꯣꯟꯗ ꯀꯣꯜ ꯇꯧꯔꯛꯄ ꯋꯥꯆꯦꯞꯇ ꯀꯣꯜ ꯇꯧꯔꯛꯑꯒ ꯅꯪ ꯀꯔꯤꯒꯤ ꯑꯗꯨ ꯑꯦꯞꯇ ꯆꯪꯉꯒ ꯑꯩꯕꯨ ꯑꯗꯨꯝ ꯉꯥꯡꯕ꯭ꯔꯥꯅꯀꯣ ꯅꯪꯁꯦ ꯑꯩꯒꯤ ꯀꯣꯝ ꯃꯥꯡꯍꯟꯈ꯭ꯔꯦꯅ ꯑꯩꯅ ꯐꯨꯈ꯭ꯔꯕ ꯃꯥꯁꯦ ꯑꯗꯨꯝ ꯅꯣꯛꯂꯒ ꯂꯩ ꯑꯗꯨ
ꯎꯝ
ꯅꯪ ꯇꯛꯑꯣ ꯅꯪ ꯇꯛꯑꯣ ꯍꯥꯏꯔꯒ ꯑꯁ ꯃꯥꯁꯦ ꯉꯁꯤꯗꯤ ꯑꯩꯒꯤꯗꯣ ꯀꯔꯤꯅꯣ ꯁꯣ ꯇꯧꯔꯒ ꯐꯖꯅꯀꯣ ꯋꯥꯔꯤ ꯂꯤꯕꯤꯒꯤꯅꯤ ꯉꯁꯤꯗꯤ ꯎꯝ ꯋꯥ ꯉꯛꯇ ꯍꯥꯏꯔꯗꯤ ꯈꯪꯗꯦ ꯁꯣ ꯇꯧꯔꯒ ꯀꯣ ꯉꯪꯗꯕꯅꯤ
ꯎꯝ
ꯈꯣꯏ ꯅꯨꯄꯥ ꯁꯤꯡꯁꯦ ꯃꯤ ꯈꯣꯏꯗꯤ ꯑꯁ ꯅꯨꯄꯥꯁꯤꯡ ꯀꯣ ꯑꯗꯨꯝ ꯌꯥꯝꯅ ꯋꯥꯔꯤ ꯁꯥꯅꯤꯡꯕ ꯂꯩꯕꯅꯦ ꯒ꯭ꯔꯨꯞꯁꯤꯡꯗꯀꯣ ꯑꯩꯈꯣꯏꯒꯤ ꯅꯨꯄꯥꯁꯤꯅ ꯁꯥꯅꯤꯡꯗꯕꯗꯨ ꯕꯣ
ꯎꯝ
ꯁꯤ
ꯃꯣꯏꯗꯤ ꯏꯝꯄ꯭ꯔꯨꯚꯃꯦꯟ ꯂꯩꯅꯤꯡꯗꯕ ꯃꯥꯜꯂꯤꯗ
ꯎꯝ
ꯃꯣꯏꯗꯤ ꯑꯇꯩ ꯊꯕ ꯉꯥꯛꯇ ꯑꯗꯨꯝ ꯄꯜꯂꯒ ꯂꯩꯅꯤ ꯑꯩꯈꯣꯏꯗꯤ ꯍꯧꯖꯤꯛ ꯑꯩꯈꯣꯏꯅ ꯇꯧꯕ ꯇꯥꯏꯝ ꯄꯥꯁꯅꯤ ꯍꯥꯏꯔꯒ ꯂꯩꯔꯝꯅꯤ ꯑꯩꯈꯣꯏꯅ ꯄꯩꯁꯥ ꯊꯤꯕ ꯍꯥꯏꯗꯕꯒ
ꯎꯝ ꯑꯁ ꯑꯩꯁꯨ ꯑꯗꯨꯝ ꯄꯪꯇꯧ ꯇꯧꯕꯅꯤ ꯑꯩꯗꯤ ꯐ꯭ꯔꯤꯗ ꯂꯩꯕꯒꯤꯅꯦ꯫ ꯐ꯭ꯔꯤ ꯂꯩꯇ꯭ꯔꯗꯤ
ꯎꯝ
ꯆꯦꯛꯏꯕꯨꯁꯨ ꯑꯩꯅ ꯏꯟꯇ꯭ꯔꯣꯗ꯭ꯌꯨꯁ ꯇꯧꯕ ꯑꯁꯤ ꯏꯆꯦ ꯈꯣꯏꯕꯒꯣ
ꯎꯝ ꯎꯝ
ꯑꯩꯣꯏꯒꯤ ꯏꯆꯦꯈꯣꯏꯕꯨꯁꯨ ꯑꯩꯅ ꯁꯤ ꯑꯦꯞ ꯏꯟꯇ꯭ꯔꯣꯗ꯭ꯌꯨꯁ ꯇꯧꯔꯒ ꯃꯣꯏꯁꯨ ꯄꯥꯏꯔꯂ
ꯑꯣ
ꯉꯁꯤ ꯂꯣꯏꯅꯃꯛꯒꯤ ꯍꯔꯥꯎ ꯍꯔꯥꯎꯕ ꯃꯆꯥ ꯃꯆꯥ
ꯑꯥ
ꯎꯝ ꯍꯥꯏꯀꯦꯠꯁꯨ ꯌꯧꯗꯕꯀꯣ ꯃꯆꯥ ꯃꯆꯥ ꯂꯥꯛꯔꯥꯒ꯫ ꯍꯤꯍꯤ ꯑꫭ ꯍꯜꯂꫭ ꯂꫭꯏꯅꯥ ꯂꯩꯌ° ꯑꯩꯈꯣꯏ ꯌꯨꯝ ꯂꯣꯏꯅꯃꯛ
ꯑꯥ ꯑꯥ
ꯑꯗꯨꯒꯥ ꯑꯩꯒꯤ ꯅꯦꯐ꯭ꯌꯨ ꯑꯃꯅꯥ ꯃꯥꯗꯤ ꯑꯥ ꯑꯁꯤ ꯑꯦꯝ ꯕꯤ ꯕꯤ ꯑꯦꯁꯅꯤ ꯀꯣ ꯃꯥꯁꯦ ꯑꯦꯝ ꯕꯤ ꯕꯤ ꯑꯦꯁ ꯗꯣꯛꯇꯔ ꯋꯥꯏꯔꯣꯏꯅꯤꯗꯤ ꯁꯤ ꯑꯗꯨꯒꯤ ꯅꯨꯄꯥꯗꯨ ꯂꯥꯛꯑꯦ ꯉꯁꯤ ꯂꯥꯛꯔꯒ ꯑꯩꯅ ꯑꯁꯤ ꯑꯦꯞ ꯏꯟꯇ꯭ꯔꯣꯗ꯭ꯌꯨꯁ ꯇꯧꯔ ꯑꯥꯁ ꯑꯩ ꯅꯣꯏꯗꯥ ꯂꯩꯔꯥꯔꫭ ꯍꯧꯖꯤꯛ ꯃꯛ ꯍꯣꯁꯇꯦꯜ ꯆꯂꯒꯥ ꯑꯩꯒꯤ ꯐ꯭ꯔꯦꯟ ꯊꯧꯒꯅꯤ ꯍꯥꯏꯌꯦ ꯑꯗꯨꯨ ꯆꯠꯈꯔꯦ ꯍꯦ ꯍꯦ
ꯑꯣ
ꯑꯩꯒꯤ ꯑꯩꯒꯤ ꯑꯩꯒꯤꯗꯣ ꯑꯩꯅꯥ ꯁꯣ ꯇꯧꯕꯥ ꯀꯣ ꯑꯗꯨꯗꯥ
ꯎ
ꯑꯩ ꯅꯣꯏꯗ ꯂꯩꯔꯥꯔꫭꯏ ꯍꯧꯖꯤꯛ ꯆꯠꯈ꯭ꯔꯅꯤ ꯍꯥꯏꯔꯒ ꯆꯠꯈ꯭ꯔꯅꯤ ꯑꯩꯗꯨ ꯅꯣꯛꯅꯤꯡꯕꯗꯣ ꯍꯥꯍꯥ ꯍꯣꯁꯇꯦꯜꯗ ꯑꯩꯒꯤ ꯐ꯭ꯔꯦꯟ ꯃꯌꯥꯝ ꯂꯩꯑꯦ ꯍꯥꯏꯔꯒꯥ ꯀꯣ
ꯑꯁꯦꯡꯕꯅꯦ ꯀꫭ ꯐ꯭ꯔꯦꯟ ꯌꯥꯝꯕꯁꯤꯡꯗꯤ ꯑꯗꯨꯝ ꯇꯧꯕ ꯌꯥꯕꯅꯦ
ꯍꯣꯏ ꯅꯪꯗꯤ ꯂꯥꯏꯔꯤꯛ ꯄꯥꯅꯤꯡꯉꯥꯏ ꯌꯥꯝꯒꯅꯤ ꯅꯥ ꯅꯪꯒꯤ ꯐꯥꯏꯅꯦꯜꯁꯨ ꯂꯥꯛꯈ꯭ꯔꯦꯅꯥ ꯑꯩꯅ ꯍꯥꯏꯔꯒꯥ ꯑꯥꯁ ꯍꯧꯖꯤꯛꯀꯥꯟꯗꯤ ꯑꯩ ꯁꯨꯇꯤꯅꯤ ꯍꯥꯏꯔꯒꯀꯣ ꯆꯠꯈ꯭ꯔꯕꯅꯤ ꯐꯖꯕꯅꯤꯗ ꯉꯁꯥꯏ ꯑꯌꯨꯛ ꯇꯥꯒꯤ ꯑꯩꯈꯣꯏꯒꯤ ꯌꯨꯝꯁꯦ ꯑꯁꯤꯒꯤ ꯅꯤꯁ ꯉꯥꯛꯇꯥ ꯀꫭ ꯑꯗꯨꯒꯥ ꯎꯝ ꯑꯗꯨ ꯑꯩ ꯅꯍꯥꯟ ꯍꯥꯏꯈ꯭ꯔꯦꯅꯥ ꯍꯣꯁꯇꯦꯜꯗꯥ ꯃꯤ ꯑꯃ ꯆꯠꯀꯅꯤ ꯉꯁꯤ ꯍꯥꯏꯕ ꯅꯨꯄꯥꯗꯣ
ꯎꯝ ꯎꯝ
ꯆꯦ ꯍꯣꯇꯦꯜ ꯐꯝꯕꯀꯣ ꯑꯗꯨꯒꯤ ꯅꯨꯄꯥꯅ ꯁꯨ ꯑꯥꯑ ꯑꯥꯁ ꯍꯥꯏꯅꯤꯡꯉꯦꯀꯣ ꯑꯥ ꯊꯥꯡꯉꯦ ꯃꯥꯁꯨ ꯉꯁꯤ ꯃꯥꯗꯤ ꯃꯤꯕꯨ ꯀꯣꯜ ꯇꯧꯗꯦ ꯑꯩꯉꯣꯟꯗꯥ ꯈꯛꯇ ꯀꯣꯜ ꯇꯥꯎ ꯇꯧꯔꯒꯥ ꯀꫭ ꯐꯡꯉꯥꯒꯥ ꯆꯠꯈꯔꯦ ꯑꯥ ꯎꯝꯝ ꯅꯪꯒꯥ ꯆꯞ ꯃꯥꯅꯩꯀꯣ ꯎꯝꯝ ꯃꯥꯁꯨ ꯅꯨꯡꯉꯥꯏ ꯅꯨꯡꯉꯥꯏꯅ ꯆꯠꯈꯔꯦ
ꯑꯩꯁꯨ ꯉꯥꯏꯔꯒꯥ ꯂꯩꯕꯅꯦ
ꯎꯝꯝ ꯂꯥꯛꯀꯅꯤ ꯀꯨꯏꯔꯣꯏ ꯃꯁꯤ ꯑꯗꯨ ꯆꯠ ꯔꯥꯛ ꯑꯥ ꯑꯗꯨ ꯂꯥꯛꯈ꯭ꯔꯦꯅꯥ ꯂꯥꯛꯈ꯭ꯔꯗꯤꯀꯣ
ꯎꯝ
ꯑꯩ ꯉꯔꯥꯡꯁꯨ ꯑꯩꯒꯤꯗꯣ ꯑꯥ ꯑꯩꯈꯣꯏ ꯉꯁꯤꯒꯨꯝꯕ ꯃꯇꯝꯗꯥ ꯂꯥꯛꯄ ꯑꯗꯨꯒꯥ ꯃꯣꯔꯅꯤꯡ ꯑꯩꯅ ꯍꯦꯛ ꯑꯩ ꯋꯥꯛꯀꯞ ꯇꯧꯕ ꯀꯥꯟꯗꯀꯣ ꯂꯥꯛꯈ꯭ꯔꯕꯅꯤ
ꯑꯣ
ꯂꯣꯏꯅꯃꯛ ꯁꯤꯡꯖꯨ ꯆꯠꯊꯣꯛꯈ꯭ꯔꯕꯅꯤ ꯍꯧꯖꯤꯀꯥꯟ ꯁꯤꯗꯨꯒꯥ ꯄꯨꯔꯤꯒ ꯆꯠꯅꯤꯡꯕꯅꯥ ꯀꯣ ꯅꯨꯃꯤꯠ ꯈꯨꯗꯤꯡꯒꯤ ꯆꯥꯈ꯭ꯔꯦ
ꯑꯍꯥꯎꯕ ꯆꯥꯅꯤꯡꯈꯔꯦꯍꯦ ꯔꯥꯏꯂ°
ꯎꯝꯝ ꯑꯗꯨ ꯎꯔꯒꯥ ꯆꯥꯒꯅꯤ ꯑꯩꯈꯣꯏꯁꯨ ꯍꯌꯦꯡ ꯆꯥꯒꯅꯤ
ꯎꯝ ꯑꯣ
ꯍꯥꯎꯔꯌꯦ ꯇꯨꯃꯤꯟꯅ ꯂꯩꯔꯔꯣꯏ ꯑꯩꯈꯣꯏ ꯍꯥ
ꯃꯣꯏꯅ ꯁꯣ ꯇꯧꯏꯗꯅ ꯑꯗꯨꯗꯒꯤ